ꯑꫭ ꯇꯥꯔꯕ꯭ꯔꯣ
ꯇꯥꯏꯌꯦ
ꯇꯥꯏꯌꯦ ꯅꯨꯡꯉꯥꯏꯔꯤꯕ꯭ꯔꯣ
ꯌꯥꯝ ꯈꯪꯕ꯭ꯔꯣ ꯌꯥꯝ ꯈꯪꯕ ꯇꯥꯏꯞ ꯇꯧꯋꯦ ꯑꯩꯗꯤ
ꯍꯩ ꯀꯅꯥ ꯀꯅꯥ ꯂꯩ ꯀ°
ꯑꯩ ꯅꯨꯄꯥꯒ
ꯅꯨꯡꯉꯥꯏꯔꯤꯌꯦ ꯍꯣꯏ ꯅꯣꯏꯗꯤ
ꯑꯩꯈꯣꯏꯁꯨ ꯌꯥꯝ ꯅꯨꯡꯉꯥꯏ ꯍꫭꯏ ꯀꯔꯤ ꯑ°ꯟꯁꯥꯡ ꯆꯥꯒꯦ ꯍꯥꯥ
ꯀꯅꯥ ꯀꯅꯥ ꯂꯩꯕ꯭ꯔꯣ ꯍꯥꯏꯕ ꯀꯅꯥ ꯀꯅꯥ ꯂꯩꯕꯅꯣ ꯍꯥꯏꯕ
ꯍꯧꯖꯤꯛꯔꯥ ꯊꯟꯗ ꯊꯟꯗ ꯂꯩꯌꯦ ꯍꯧꯖꯤꯛꯇꯤ
ꯀꯔꯤ ꯑꯦꯟꯁꯥꯡ ꯆꯥꯒꯦ ꯉꯁꯤꯗꯤ꯫
ꯑꯩ ꯑ ꯗꯥꯏꯅꯣꯁꯣꯔꯁ꯫ ꯗꯥꯏꯅꯣꯁꯣꯔꯁ꯫
ꯗꯥꯏꯅꯦꯁꯣꯔ
ꯗꯥꯏꯅꯣꯁꯣꯔꯁ ꯍꯣꯏ ꯃꯅꯨꯡꯁꯥ꯫
ꯑꯣ ꯑꯩꯁ ꯌꯥꯝ ꯍꯥꯎꯕꯅꯦ ꯑꯗꯣ꯫ ꯃꯣꯔꯣꯛ ꯃꯦꯠ ꯆꯥꯏ ꯍꯣꯏ꯫ ꯗꯥꯏꯅꯣꯁꯣꯔꯁ ꯌꯥꯝ ꯍꯥꯎꯕꯅꯦ ꯃꯣꯔꯣꯛ ꯃꯦꯠꯂꯒ ꯑꯁ ꯌꯥꯝ ꯍꯕꯅꯦ꯫
ꯑꯩꯈꯣꯏ ꯈꯨꯟ ꯈꯛꯇꯅꯦ ꯗꯥꯏꯅꯣꯁꯣꯔꯁ ꯂꯩꯕꯗꯣ ꯅꯣꯏꯗꯤ ꯂꯩꯔꯝꯃꯣꯏ꯫ ꯑꯩ ꯀꯩꯅꯣ ꯖꯨꯄꯤꯇꯔꯗꯒꯤ ꯄꯨꯔꯛꯄꯅꯦꯕ ꯍꯥ꯫ ꯑꯩ ꯖꯨꯄꯤꯇꯔꯒꯤ ꯄꯨꯔꯛꯄꯅꯦ ꯐꯪꯗꯦ ꯑꯩ ꯉꯥꯛꯇꯅꯦ ꯗꯥꯏꯅꯣꯁꯣꯔꯁꯀꯤ ꯕꯤꯖꯤꯅꯦꯁ ꯇꯧꯕꯗꯣ꯫
ꯑꯥ꯫
ꯇꯅꯦ ꯗꯥꯏꯅꯣꯁꯣꯔꯁꯀꯤ ꯕꯤꯖꯤꯅꯦꯁ ꯇꯧꯕꯗꯣ ꯂꯩꯇꯦ꯫
ꯑꯩꯁ꯫
ꯍꯣꯏ ꯅꯣꯛꯑꯣ ꯅꯣꯛꯑꯣ ꯑꯗꯨꯒ ꯅꯣ ꯀꯥꯔꯑꯣꯅꯣ꯫
ꯄ꯭ꯔꯥꯏꯚꯦꯠ ꯖꯦꯠꯇ ꯊꯥꯕꯅꯤ ꯑꯩꯗꯤ꯫ ꯗꯥꯏꯅꯣꯁꯣꯔꯁꯗꯣ ꯏꯔꯣꯟꯕꯁꯨ ꯆꯥꯕ ꯍꯥꯎꯕꯅꯦ ꯑꯗꯣ꯫
ꯀꯥꯡꯁꯣꯏ ꯀꯥꯡꯁꯣꯏ ꯍꯥꯎꯋꯦ꯫
ꯏꯔꯣꯝꯕ ꯌꯥꯝ ꯌꯥꯝ ꯍꯥꯎꯋꯦ ꯑꯩꯗꯤ꯫
ꯑꯩꯈꯣꯏꯒꯤ ꯄ꯭ꯔꯥꯏꯚꯦꯠꯁꯦꯠꯇ ꯂꯥꯛꯇꯦ ꯀꯩꯅꯣ ꯃꯥꯒꯤ ꯋꯤꯡꯁꯇꯣ ꯁꯦꯝꯔꯒ ꯂꯥꯛꯄꯅꯦ꯫ ꯖꯨꯄꯤꯇꯔꯗꯒꯤꯀꯣ ꯖꯨꯄꯤꯇꯔꯗꯒꯤ ꯍꯥꯟꯅ ꯖꯨꯄꯤꯇꯔꯗꯒꯤ ꯄꯂꯨꯇꯣꯗ ꯆꯠꯂꯦ
ꯑꯥ
ꯑꯗꯨ ꯑꯗꯨ ꯄꯨꯇꯣ ꯃꯊꯪꯗ ꯃꯥꯔꯀꯔꯤ ꯃꯥꯔꯀꯔꯤ ꯃꯊꯪꯗ ꯁꯤꯗ ꯂꯥꯛꯑꯦ ꯂꯝꯄꯥꯛꯇ꯫
ꯑꯗꯣ ꯅꯪꯒꯤ ꯗꯥꯏꯅꯣꯁꯣꯔꯁꯇꯣ ꯀꯝꯄ꯭ꯂꯦꯟ ꯂꯩ ꯃꯥꯜꯂꯦꯀꯣ ꯍꯨꯖꯤꯛꯀꯥꯟ꯫ ꯀꯄ꯭ꯂꯦꯟ ꯀꯝꯄ꯭ꯂꯦꯟ ꯂꯥꯛꯑꯦ ꯀꯝꯄ꯭ꯂꯦꯟ ꯂꯥꯛꯑꯦ ꯍꯥꯏꯌꯦ꯫
ꯀꯃꯥꯏꯅ꯫
ꯀꯞ ꯑꯩꯒꯤ ꯗꯥꯏꯅꯣꯁꯣꯔꯁꯁꯦ ꯃꯁꯛ ꯌꯥꯝ ꯐꯖꯩꯕꯅꯦ꯫ ꯐꯖ ꯐꯖꯞ ꯕꯅꯦ ꯄꯤꯡ ꯀꯂꯔꯒ ꯄꯔꯄꯜ ꯄꯨꯟꯕꯀꯣ꯫
ꯑꯥ
ꯃꯥꯒꯤ ꯀꯩꯅꯣꯁꯨ ꯃꯊꯤ ꯃꯊꯤꯁꯨ ꯌꯥꯝ ꯀꯌꯨꯠ ꯑꯣꯏꯕꯅꯦ꯫
ꯑ ꯀꯣꯂꯦꯖ ꯇꯝꯕ꯭ꯔꯥ ꯅꯪꯗꯤ꯫
ꯇꯨꯝ ꯍꯥꯏꯌꯣ꯫ ꯀꯔꯤꯅꯣ ꯑꯩꯖꯨ ꯈꯪꯉꯦ ꯅꯪ ꯂꯩꯔꯤ ꯍꯥꯏꯕꯗꯣ꯫
ꯇꯨꯁ
ꯅꯪꯒ ꯍꯦꯟꯖꯥꯡ ꯆꯥꯔꯕ ꯍꯣꯏ
ꯎꯝ ꯍꯧ ꯍꯧꯋꯥꯏꯒ ꯍꯋꯥꯏꯒ ꯍꯋꯥꯏꯒ ꯀꯩ ꯇꯁ ꯆꯥꯏ
ꯇꯥꯕ꯭ꯔꯣ
ꯑꯗꯨ ꯀꯥꯡꯁꯣꯏ ꯊꯣꯡꯕ꯭ꯔꯥ
ꯑꯥ ꯌꯥꯝ ꯍꯥꯎꯋꯦ ꯀꯔꯤꯅꯣ
ꯏꯔꯣꯝꯕꯗꯤ
ꯏꯔꯣꯃꯕꯁꯨ ꯆꯥꯏ
ꯀꯩ ꯀꯩ ꯏꯔꯣꯝꯕꯅꯣ
ꯊꯦꯔꯣꯏꯒ ꯀꯦꯛꯇꯁꯒ ꯑꯗꯨꯝ ꯆꯥꯏꯌꯦ
ꯍꯣꯏ ꯀꯦꯇꯁ ꯀꯩꯅꯣ ꯑꯗꯨꯝ ꯌꯥꯝ ꯑꯦꯕꯥꯏꯂꯦꯕꯜ ꯑꯣꯏꯕꯅꯤ ꯍꯣꯡ ꯉꯁꯤ ꯉꯁꯤꯁꯨ ꯀꯔꯤ ꯍꯥ
ꯀꯔꯤ ꯍꯥꯏꯕ ꯇꯥꯗꯦꯅꯦ
ꯉꯁꯤꯁꯨ ꯀꯔꯩ ꯍꯥꯏꯕꯅꯣ
ꯑꯩ ꯉꯁꯤꯁꯨ ꯍꯥꯏꯕ꯭ꯔꯥ ꯑꯣ ꯉꯁꯤꯁꯨ ꯗꯦꯅꯦꯁꯣꯔ ꯆꯥꯕ꯭ꯔꯥ ꯍꯥꯏꯅ ꯍꯡꯕꯅꯦ
ꯉꯁꯥꯏ ꯍꯥꯏ
ꯑꯤ ꯑꯗꯨ ꯑꯗꯨꯁꯨ
ꯍꯥ
ꯑꯣ ꯍꯥꯏꯕꯅꯦ
ꯑꯌꯨꯛ ꯑꯌꯨꯛ ꯑ ꯀꯩꯅꯣ ꯍꯌꯦꯡ ꯀꯩꯅꯣ ꯑꯌꯨꯛꯇꯗꯤ
ꯑꯗꯣ ꯈꯪꯕ꯭ꯔꯥꯎ
ꯑꯥ ꯈꯪꯉꯦ ꯈꯪꯉꯦ
ꯏꯁꯤꯡꯗ ꯂꯩꯗꯕ ꯅꯠꯇꯕ
ꯑꯥ ꯑꯗꯣ ꯑꯗꯣ ꯑꯗꯣ ꯋꯦꯜꯗꯣ ꯌꯥꯝ ꯈꯥꯕꯅꯦ
ꯑꯩꯒꯤ ꯋꯦꯜꯗꯣ
ꯑꯥ
ꯐꯣꯔꯦꯁꯇ ꯂꯩ
ꯅꯪꯒꯤ ꯋꯦꯜꯗꯤ ꯈꯪꯗꯦ ꯁꯦꯡꯕ꯭ꯔꯥ
ꯍꯣꯏ ꯐꯣꯔꯦꯁꯇ ꯂꯩꯕꯅꯤ
ꯌꯦꯁ ꯍꯣꯔꯦꯟ ꯕꯣꯜ ꯌꯦꯡꯗꯣꯏꯔꯥ ꯀꯃꯥꯏꯅ ꯇꯧꯗꯣꯏꯔꯥ
ꯍꯣꯔꯦ ꯖꯣꯌ ꯌꯥ ꯑꯌꯥ
ꯕꯣꯜ ꯕꯣꯜ ꯌꯦꯡꯗꯣꯏ ꯔꯥ
ꯄꯨꯡ ꯀꯌꯥꯗꯅꯣ
ꯄꯨꯡ ꯑꯃ ꯄꯨꯡ ꯑꯃ ꯑꯝ
ꯑꯗꯨꯁꯨ ꯆꯥꯅꯗꯤ ꯐꯪꯗꯦ ꯍꯣꯏ ꯈꯣꯏꯅ
ꯑꯣ ꯑꯗꯨꯗꯤ ꯇꯨꯝꯔꯣ ꯇꯨꯝꯃꯣ ꯅ ꯑꯥ
ꯍꯥ ꯍꯥ ꯍꯥ ꯇꯨꯝꯁꯨ ꯇꯨꯝꯃꯣꯏ
ꯀꯔꯤ ꯀꯔꯤ ꯊꯕꯛ ꯇꯧꯒꯦ ꯅꯪꯗꯤ ꯇꯦꯅꯤꯁ ꯊꯔꯁꯖꯤꯟ ꯕꯤꯖꯤꯅꯦꯁ ꯇꯧꯕ꯭ꯔꯥ ꯑꯩꯁ
ꯔꯨꯇꯤ ꯁꯥꯍꯟ ꯌꯥꯝ ꯍꯥꯏꯌꯦ ꯍꯣꯏ ꯅꯪꯁꯨ ꯄꯥꯝꯕ꯭ꯔꯥ ꯊꯤꯛ ꯊꯤꯟꯗꯤꯒꯤ ꯅꯪꯒꯤ ꯕ꯭ꯂꯨ ꯕ꯭ꯂꯨ ꯀꯂꯔ ꯑꯥ ꯗꯤ ꯄꯥꯝꯗꯦ ꯀꯔꯤꯒꯤꯅꯣ ꯄ꯭ꯔꯣꯐꯤꯠ ꯌꯥꯝ ꯂꯩꯕꯅꯦ
ꯄꯨꯟꯐꯤꯠ ꯂꯩꯔꯤꯁꯨ ꯑꯩꯗꯤ ꯄꯥꯝꯗꯦ
ꯀꯔꯤꯒꯤ ꯄꯩꯁꯥ ꯄꯥꯝꯗꯕꯣ
ꯅꯪ ꯄꯥꯝꯔꯥꯗꯤ ꯑꯩꯗꯤ ꯄꯥꯝꯗꯦ ꯄꯥꯝꯅꯦ ꯅꯪ ꯄꯥꯝꯕ ꯄꯣꯠꯇꯣ ꯑꯩꯗꯤ ꯄꯥꯝꯗꯦ ꯍꯥꯏꯕ
ꯑꯣ ꯑꯣ ꯄꯔꯦ ꯐꯥꯔꯦ
ꯑꯦ ꯍꯦ ꯍꯦ
ꯑꯗꯨꯗꯤ ꯑꯥ ꯏꯕꯥꯅꯤ ꯑꯥ ꯌꯥꯔꯔꯣꯏ
ꯑꯥꯔꯔꯣꯏ ꯏꯕꯅꯤ ꯍꯥ ꯍꯥ ꯍꯥ ꯅꯪꯗꯤ ꯅꯪꯗꯤ ꯍꯣꯔꯦꯟ ꯄꯨꯡ ꯑꯃꯗ ꯇꯨꯝꯒꯅꯤꯀꯣ ꯑꯩꯗꯤ ꯕꯣꯜ ꯌꯦꯡꯗꯣꯏꯅꯦ
ꯄꯨꯡ ꯃꯉꯥꯅ ꯇꯨꯝꯕꯅꯦ
ꯄꯨꯡ ꯃꯉꯥꯗ ꯑꯩꯁ
ꯍ ꯍꯥꯏ
ꯊꯦꯡꯉꯦ ꯍꯦ ꯗꯨꯗꯤ
ꯍꯦꯡꯉꯦ ꯍꯣꯏ
ꯑꯁ ꯑꯗꯨꯃꯥꯏꯅ ꯇꯧꯔꯗꯤ ꯌꯥꯔꯣꯏ ꯅꯪ ꯗꯤꯅꯦꯁꯣꯔ ꯕꯤꯖꯤꯅꯦꯁ ꯇꯧꯕ ꯌꯥꯔꯣꯏ ꯑꯦ ꯗꯨꯗꯤꯃꯤꯅꯠꯇꯦ ꯍꯦ
ꯃꯥꯅꯦ ꯖꯨꯄꯤꯇꯔꯗꯒꯤ ꯂꯥꯛꯄꯅꯦ ꯍꯥꯏꯔꯒ ꯀꯩꯅꯣ
ꯑꯦ ꯑꯗꯨꯗꯤ
ꯏꯟꯗꯤꯌꯟ
ꯍꯌꯦꯡ ꯍꯌꯦꯡꯁꯨ ꯍꯌꯦꯡꯁꯨ ꯗꯦꯅꯦꯁꯣꯔ ꯁꯥꯗꯣꯏꯔꯥ
ꯍꯌꯦꯡ ꯇꯨꯝꯃꯅꯤ ꯑꯗꯨꯒ ꯍꯌꯦꯡ ꯍꯧꯒꯠꯂꯅꯤ
ꯑꯦ ꯗꯨꯃꯥꯏ ꯇꯧꯔꯗꯤ ꯌꯥꯔꯣꯏ
ꯅꯪ ꯅꯪꯁꯨ ꯆꯞ ꯃꯥꯟꯅꯌꯦ
ꯑꯦ ꯍꯦ ꯍꯦ ꯑꯩꯗꯤ ꯄꯨꯡ ꯑꯅꯤ ꯃꯈꯥꯏꯗ ꯇꯨꯝꯒꯅꯤ
ꯑꯅꯤ ꯃꯈꯥꯏ ꯑꯗꯨ ꯍꯌꯦꯡ ꯅꯠꯇ꯭ꯔꯣ
ꯍꯌꯦꯡꯅꯤ ꯑꯗꯨꯁꯨ ꯑꯩꯉꯣꯟꯗꯗꯤ ꯍꯌꯦꯡ ꯅꯠꯇꯦ
ꯇꯣꯁ
ꯑꯣꯔꯦꯟꯗꯤ ꯑꯥ ꯍꯥ ꯍꯥ
ꯄꯥꯔꯦꯁꯦ ꯐꯥꯔꯦꯁꯦ
ꯑꯣ ꯀꯩꯅꯣ ꯅꯨꯄꯤꯒ ꯑꯗꯨꯝ ꯅꯨꯡꯇꯤꯒꯤ ꯋꯥꯔꯤꯁꯅ ꯋꯥꯔꯤ ꯁꯟꯅꯕ꯭ꯔꯣ ꯅꯣꯏ ꯅꯪꯁꯦ
ꯑꯦ ꯑꯩꯗꯤ ꯋ꯭ꯔ ꯅꯨꯄꯤꯒ ꯋꯥꯔꯤꯁꯥꯅꯤꯡ ꯁꯥꯟꯅꯅꯤꯡꯗ꯭ꯔꯦ ꯌꯥꯝ ꯗꯤꯁꯇꯥꯔꯕ ꯇꯧꯋꯦ ꯖꯤꯛꯀꯥꯟ ꯅꯨꯄꯤꯁꯤꯡꯁꯦ ꯌꯥꯝ ꯗꯤꯁꯇꯥꯔꯕ ꯇꯧꯋꯦ ꯅꯪ ꯃꯥꯜꯂꯦ ꯅꯪ ꯃꯥꯜꯂꯦ ꯍꯣꯏ
ꯑꯣ ꯋꯥꯎ ꯀꯃꯥꯏꯅꯅꯣ
ꯑꯥ
ꯃꯣꯏꯁꯨ ꯗꯦꯅꯔ ꯁꯣꯏ ꯆꯥꯕ꯭ꯔ
ꯍꯥꯥ
ꯃꯣꯏꯁꯨ ꯗꯅꯦꯁꯣꯔ ꯆꯥꯕ꯭ꯔꯥ
ꯆꯥꯗꯦ ꯅꯪ ꯆꯥꯕꯗꯣ ꯑꯩꯗꯤ ꯆꯥꯗꯦ
ꯑꯗꯨ ꯃꯣꯏ ꯍꯥꯏꯕꯅꯦ ꯅꯨꯄꯤ ꯑꯇꯣꯞꯄ
ꯈꯪꯗ꯭ꯔꯦ ꯍꯥꯡꯗꯦ ꯑꯩ
ꯑꯩꯒꯤ ꯆꯞ ꯃꯥꯟꯅꯥꯏ ꯍꯥꯏꯗꯤ ꯀꯩ ꯀꯩꯅꯣ ꯑꯗꯨꯗꯤ
ꯑꯇꯣꯞꯄ ꯑꯃꯥ ꯈꯪꯉꯦꯌꯦ ꯑꯗꯣ ꯍꯪꯀꯥꯟꯗ ꯆꯥꯏ ꯍꯥꯏ ꯌꯦ
ꯀꯔꯤ ꯀꯔꯤꯅꯣ ꯃꯣꯏꯅ ꯆꯥꯕꯗꯣ ꯑꯩꯁꯨ ꯆꯥꯒꯦ ꯃꯣꯏꯒꯤꯗꯤ ꯀꯂꯔ ꯑꯇꯣꯞꯄ ꯑꯣꯏꯔꯝꯒꯅꯤ ꯑꯩꯒꯤꯗꯤ ꯄꯤꯡꯒ ꯄꯔꯄꯜ ꯉꯥꯛꯇꯅꯦꯕ
ꯑ
ꯅꯪ ꯕꯤꯖꯤꯅꯦꯁ ꯇꯧꯅꯤꯡꯉꯗꯤ ꯑꯩꯒꯤ ꯗꯥꯎꯟꯂꯥꯏꯟꯗ ꯂꯥꯛꯑꯣ ꯌꯥꯏꯌꯦ ꯁꯦꯂꯔꯤꯁꯨ ꯀꯩꯅꯣ ꯐꯖꯅ ꯄꯤꯒꯦ ꯅꯪꯒꯤꯗꯤ ꯅꯪ
ꯅꯪꯒꯤ ꯁꯦꯂꯔꯤꯁꯨ ꯅꯪꯒꯤ ꯁꯦꯂꯔꯤꯁꯨ ꯂꯧꯅꯤꯡꯗꯦ
ꯊꯥꯒꯤ ꯅꯠꯇꯕ ꯊꯥ ꯄꯨꯡꯗ ꯄꯤꯕꯅꯦ ꯄꯨꯡꯗ
ꯎꯝ ꯄꯨꯡ ꯑꯣꯏꯁꯨ
ꯇꯁ ꯄꯨꯡꯅ ꯄꯤꯕꯅꯦ ꯄꯨꯡ ꯑꯃꯗ ꯂꯤꯁꯤꯡ ꯌꯥꯡꯈꯩ
ꯑꯩꯒꯤ ꯊꯕꯛꯇꯤ ꯄꯨꯡ ꯄꯨꯡ ꯅꯠꯇꯦ ꯃꯤꯅꯤꯠꯁꯨ ꯅꯠꯇꯦ ꯁꯦꯀꯦꯟ ꯑꯃꯗ ꯂꯥꯛ ꯑꯃ ꯄꯤꯕꯅꯦ
ꯑꯣ ꯋꯥꯎ ꯑꯩꯒꯤ ꯊꯕꯛꯗꯤꯀꯣ ꯁꯣꯔ ꯍꯣꯟꯕꯗꯣ
ꯎꯝ
ꯑꯃ ꯍꯣꯟꯗꯤ ꯀꯩꯅꯣ ꯂꯥꯛ ꯃꯉꯥ ꯑꯗꯨꯝ ꯆꯪꯉꯦ
ꯏꯁ ꯇꯅꯤꯡꯗꯦ ꯇꯅꯤꯡꯗꯦ ꯇꯅꯤꯡꯗꯦ
ꯑꯁꯦꯡꯕ ꯉꯥꯛꯇꯅꯦ ꯑꯩꯅ ꯍꯥꯏꯕꯁꯦ ꯋꯥꯊꯤ ꯋꯥꯔꯦꯝ ꯉꯥꯡꯗꯦ ꯑꯩ ꯉꯥꯡꯕꯁꯨ ꯍꯩꯇꯦ
ꯑꯗꯣ ꯅꯪꯒꯤ ꯈꯨꯟ ꯖꯨꯄꯤꯇꯔ ꯑꯗꯨꯗꯤ
ꯍꯥꯥ
ꯅꯪꯒꯤ ꯈꯨꯟ ꯖꯨꯄꯤꯇꯔꯔꯥ ꯑꯗꯨꯗꯤ ꯅꯪ ꯖꯨ
ꯍꯣꯏ ꯖꯨꯄꯤꯇꯔꯅꯦ ꯑꯗꯣ ꯍꯌꯦꯡꯗꯤ ꯃꯥꯔꯁꯗ ꯑꯣꯏꯔꯅꯤ
ꯑꯣ ꯑꯁ ꯑꯗꯨꯗꯤ
ꯆꯠꯂꯨꯁꯦ ꯅꯪꯁꯨ ꯑꯩ ꯄꯨꯕꯤꯒꯦ
ꯅꯪ ꯆꯠꯂ ꯃꯐꯝꯗ ꯑꯩ ꯆꯠꯅꯤꯡꯗ꯭ꯔꯦ
ꯀꯔꯤꯒꯤꯅꯣ
ꯌꯥꯔꯣꯏꯕ
ꯅꯃꯥ ꯌꯥꯔꯣꯏ
ꯑꯥ ꯌꯥꯔꯦ
ꯑꯣ ꯑꯩ ꯄꯨꯡ ꯑꯅꯤ
ꯅꯣꯛꯑꯣ ꯅꯣꯛꯑꯣ ꯑꯩ ꯃꯇꯝ ꯈꯔ ꯄꯤꯒꯦ
ꯀꯅꯥꯅꯣ ꯑꯗꯨꯗꯤ
ꯑꯩ ꯅꯣꯛꯇꯦ ꯍꯧꯖꯤꯛꯗꯤ
ꯑꯁꯦꯡꯕ ꯀꯩ ꯍꯤꯟꯖꯥꯡ ꯆꯥꯔꯒꯦ ꯉꯁꯤꯒꯤ
ꯑꯁꯦꯡꯕ
ꯍꯣꯏ
ꯑꯁꯦꯡꯕ ꯑꯁꯦꯡꯕꯗꯤ ꯍꯋꯥꯏ ꯆꯥꯏ
ꯍꯋꯥꯏꯒ
ꯍꯋꯥꯏꯒ ꯑꯂꯨ ꯍꯋꯥꯏꯒ ꯑꯂꯨ ꯑꯗꯨꯒ ꯑꯥ ꯀꯩꯅꯣ ꯀꯔꯤ ꯍꯥꯏꯖꯤꯔ ꯀꯪꯉꯧ
ꯅꯨꯡꯗꯥꯡꯗ ꯍꯋꯥꯏ ꯆꯥꯕꯗꯣ
ꯍꯣꯏ ꯅꯨꯡꯗꯥꯡꯗ ꯅꯠꯇꯦ ꯉꯁꯥꯏꯅ ꯆꯥꯕꯅꯦ
ꯇꯨꯏꯁ ꯑꯩꯌꯨꯛꯒꯤꯔꯣ ꯅꯪ ꯍꯥꯏꯁꯦ
ꯑꯥ ꯏꯚꯤꯅꯤꯡꯒꯤꯗꯣ ꯄꯨꯡ ꯄꯨꯡ ꯇꯔꯨꯛꯇ ꯆꯥꯕꯅꯦ ꯑꯗꯨꯒꯤꯅꯦ
ꯑꯣ